ꯍꯜꯂꯣ
ꯍꯦꯜꯂꯣ
ꯀꯩꯗꯧꯔꯝꯃꯥꯅꯣ
ꯑꯁ ꯆꯞ ꯃꯥꯟꯅꯩ ꯉꯁꯥꯏꯒꯤ ꯆꯥꯡꯗꯨꯒ
ꯑꯍꯣ ꯑꯗꯨꯃꯥꯏ ꯂꯧꯔꯤꯔꯣ
ꯑꯥ ꯑꯗꯨꯃꯥꯏꯅ ꯂꯩꯔꯤ ꯍꯣꯡꯗ꯭ꯔꯤ ꯐꯤꯕꯝꯁꯦ ꯍꯣꯡꯒꯦꯗꯤ ꯀꯟꯅꯗꯤ ꯇꯧꯔꯤ ꯑꯗꯨꯕꯨ ꯉꯥꯏꯍꯥꯛ ꯂꯩꯔꯤꯗꯤ ꯆꯠꯊꯣꯛꯑꯅꯤꯗ
ꯎꯝ
ꯅꯪꯗꯤ ꯀꯩꯗꯧꯔꯤꯅꯣ
ꯑ ꯁꯨꯝ ꯄꯣꯊꯥꯔꯝꯕꯅꯤꯗ
ꯄꯣꯊꯥꯔꯝꯃꯤꯌꯦ
ꯑꯥꯎ ꯅꯣꯡ ꯃꯪꯗ꯭ꯔꯣ
ꯑꯣꯏ ꯃꯃꯦ ꯅꯣꯡꯒꯤ ꯕꯛꯀꯦꯠ ꯑꯃ ꯑꯅꯤꯒꯨꯝꯕ ꯆꯨꯔꯒ ꯑꯃꯨꯛ ꯍꯟꯈꯤꯕꯒꯤ ꯋꯥꯅꯤꯗ
ꯎꯝ ꯎꯝ ꯑꯩꯈꯣꯏꯗꯨꯅ ꯃꯪꯉꯒꯅꯦ ꯅꯣꯡ ꯁꯨꯡꯆꯨ ꯆꯨꯗꯕ
ꯅꯣꯏꯔꯣꯝꯗ ꯕ꯭ꯂꯦꯁꯤꯡ ꯐꯪꯗꯕ ꯑꯩꯈꯣꯏꯔꯣꯝꯗꯅ ꯕ꯭ꯂꯦꯁꯤꯡ ꯐꯪꯕ
ꯎꯝ ꯅꯣꯏ ꯂꯧꯒꯨꯝꯕꯁꯨ ꯎꯔꯝꯃꯅꯤꯀꯣ ꯂꯤꯡꯕ ꯍꯧꯔꯝꯃꯅꯤ
ꯎꯝ ꯎꯝ
ꯑꯩꯈꯣꯏꯔꯣꯝꯗꯤ ꯂꯧꯕꯨꯛꯇꯐꯧ ꯏꯁꯤꯡ ꯂꯩꯇꯔꯤꯌꯦ ꯏꯕꯨꯡꯉꯣ
ꯑꯁ ꯅꯪꯗꯤ ꯍꯣꯔꯦꯟ ꯀꯔꯤ ꯏꯟꯖꯥꯡꯃꯨꯛ ꯊꯣꯡꯕ ꯇꯥꯔꯦ
ꯆꯥꯛ ꯌꯦꯟꯁꯥꯡꯁꯦ ꯑꯩꯈꯣꯏꯅ ꯊꯣꯡꯗꯕꯅꯤꯅ ꯃꯦꯗꯥꯝꯅ ꯊꯣꯡꯉꯨꯕꯅꯤꯅ ꯈꯪꯗꯦꯅ ꯉꯁꯤꯁꯨ ꯃꯦꯔꯥꯃꯦꯁ ꯑꯗꯨꯝ ꯇꯥꯅꯤ ꯅꯅꯨꯡꯗ꯭ꯔꯥ ꯑꯗꯨꯝ ꯍꯋꯥꯏ ꯊꯣꯡꯗꯧ ꯃꯥꯜꯂꯦ
ꯍꯋꯥꯎ
ꯎꯝ ꯃꯁꯤꯒꯤ ꯃꯦꯔꯥꯃꯤꯁꯅꯦꯕ ꯉꯥ ꯉꯥꯔꯤ ꯆꯥꯕ ꯌꯥꯗꯦꯕ
ꯑꯥ
ꯑꯗꯨꯅ
ꯑꯁ ꯍꯋꯥꯏ ꯊꯣꯡꯕꯁꯦ ꯍꯥꯎꯕ꯭ꯔꯣ
ꯎꯝ ꯎꯝ ꯍꯥꯎꯋꯦ ꯍꯥꯏꯕꯗꯤ ꯇꯣꯏꯅ ꯆꯥꯕ ꯅꯠꯇꯕꯅꯤꯅ ꯁꯒꯣꯜ ꯁꯦꯜ ꯅꯨꯃꯤꯠ ꯉꯛꯇ ꯆꯥꯕꯅꯤꯅ ꯑꯗꯨꯝ ꯍꯥꯎꯋꯦ
ꯎꯝ ꯑꯁ ꯑꯩꯗꯤꯀꯣ ꯍꯋꯥꯏ ꯃꯁꯛ ꯀꯥꯎꯈ꯭ꯔꯦꯅꯦ
ꯎꯝ ꯇꯧꯗꯤ ꯅꯣꯏꯅ ꯄꯩꯁꯥ ꯄꯥꯏꯕꯅꯤꯅꯤꯅ ꯍꯋꯥꯏ ꯃꯁꯛꯇꯣ ꯀꯥꯎꯔꯕ
ꯎ ꯃꯣꯗꯤ ꯐꯥꯎ ꯃꯣꯗꯤ ꯐꯥꯎ ꯍꯋꯥꯏ ꯆꯥꯔꯤ ꯍꯥꯏꯌꯦ ꯑꯩꯈꯣꯏꯗꯤ ꯀꯥꯏꯗꯤ ꯐꯪꯗ꯭ꯔꯦꯅꯦ
ꯑꯈꯣꯏꯅ ꯑꯦꯟꯁꯥꯡꯗꯣ ꯆꯥꯅꯉꯥꯏ ꯂꯩꯖꯗ꯭ꯔꯕꯅꯤꯅ ꯍꯋꯥꯏꯔꯣ ꯑꯗꯨꯝ ꯆꯥꯔꯕ ꯍꯥꯏꯕ ꯇꯥꯔꯦ
ꯅꯨꯡꯉꯥꯏꯔꯅꯦ ꯍꯋꯥꯏ ꯆꯥꯕ ꯐꯪꯕ ꯃꯤꯗꯤ ꯌꯥꯔꯕꯅꯦ ꯑꯗꯨꯝ ꯏꯅꯥꯛ ꯈꯨꯟꯕꯗ ꯆꯤꯡ ꯌꯥꯔꯕꯅꯦ
ꯑꯣ ꯍꯣꯏ ꯆꯥꯎꯔꯒꯁꯦ ꯏꯅꯥꯎ ꯐꯕ ꯃꯆꯅꯤꯡꯕꯣ ꯍꯥꯏꯁꯦꯔ
ꯃꯅꯦ
ꯎꯝ ꯎꯝ ꯍꯥꯏꯗꯤ ꯉꯁꯤꯗꯪ ꯇꯥꯏꯌꯦ
ꯑꯣ ꯅꯪ ꯉꯁꯤ ꯇꯪ ꯇꯥꯕ꯭ꯔꯣ
ꯑꯥꯎ
ꯑꯁ ꯑꯩꯗꯤ ꯅꯍꯥꯟ ꯋꯥꯏꯗꯒꯤ ꯇꯥꯔꯝꯅꯤ ꯈꯜꯂꯒ
ꯑꯥ ꯑꯩꯩꯅ ꯉꯁꯤ ꯗꯪ ꯇꯥꯏꯕ ꯑꯗꯨꯁꯨ ꯅꯪꯉꯣꯟꯗꯒꯤ
ꯑꯩꯗꯤ ꯅꯪ ꯅꯨꯡꯇꯤꯒꯤ ꯇꯥꯔꯝꯒꯗ꯭ꯔꯅ ꯑꯁ ꯑꯩ ꯍꯥꯏꯔꯤꯁꯤꯗꯤ ꯅꯪ ꯑꯩꯉꯣꯟꯗ ꯑꯗꯨꯗꯤ ꯅꯪ ꯄ꯭ꯔꯥꯏꯖ ꯄꯤ ꯌꯥꯔꯦꯅꯦ
ꯃꯥꯅꯤꯀꯣ ꯄꯔꯥꯏꯁ ꯄꯤꯕ
ꯑꯗꯨꯗꯤ ꯀꯔꯝ ꯀꯥꯟꯗ ꯄꯤꯒꯦ ꯍꯥꯏꯔ ꯑꯩꯗꯤ ꯍꯥꯌꯦꯡ ꯐꯥꯎꯗꯤ ꯑꯗꯨꯝ ꯌꯥ ꯌꯥꯅꯤꯗ
ꯀꯔꯃ ꯄ꯭ꯔꯥꯏꯁ ꯄꯥꯝꯃꯤꯅꯃ
ꯃꯀꯣꯛ ꯇꯥꯡꯕꯗꯣ ꯎꯝ ꯇꯥꯂꯨꯈꯣꯏ ꯃꯟꯕꯗꯣ
ꯀꯅꯥꯅꯣ ꯇꯥꯂꯨꯈꯣꯏ ꯍꯥꯏꯖꯅꯥ
ꯃꯀꯣꯛ ꯇꯥꯡꯕ ꯇꯥ ꯂꯨꯈꯣꯏ ꯃꯟꯥꯟꯕ ꯁꯤꯖꯤꯟꯅꯕ ꯀꯨꯏꯕ ꯌꯥꯕ꯫ ꯀꯣꯏꯅ ꯁꯤꯖꯤꯟꯅꯕ ꯌꯥꯕ
ꯈꯪꯒꯤꯅꯦ
ꯈꯪꯤꯌꯥ ꯀꯥꯏ ꯈꯪꯒꯦꯩꯅꯣ ꯍꯥꯏꯗꯤ ꯅꯪ ꯂꯣꯏ ꯈꯪꯂꯝꯝꯒꯗ꯭ꯔꯥ ꯈꯜꯂꯒ
ꯈꯪꯒꯦꯍꯦ
ꯈꯪꯉꯣꯗ
ꯑꯥꯎꯗꯅꯦ
ꯅꯪ ꯈꯪꯉꯗꯤ ꯑꯩ ꯈꯤꯇꯪ ꯍꯔꯥꯎꯗꯧꯕ
ꯍꯗ
ꯈꯪꯕꯤꯔꯣꯍꯦ
ꯍꯪꯖꯗꯦ
ꯎꯝ
ꯈꯪꯅꯤꯡꯉꯥꯏ ꯑꯗꯨꯗꯤ ꯅꯪ ꯈꯪꯗ꯭ꯔꯤꯁꯦ ꯀꯩ ꯀꯩ ꯃꯔꯝ ꯀꯩ ꯃꯇꯥꯡꯗ ꯈꯪꯗ꯭ꯔꯤꯅꯣ
ꯀꯩ ꯅ ꯅ ꯇꯥꯨ ꯑꯩꯈꯣꯏ ꯃꯥꯟꯕ ꯃꯀꯣꯛ ꯇꯥꯡꯝꯕ ꯄꯤꯌꯣ ꯍꯥꯏꯔꯦ ꯑꯩꯗꯤ ꯀꯔꯤ ꯑꯗꯨ ꯈꯪꯗꯦ ꯍꯥꯏꯕꯅꯤ ꯀꯩꯅꯣ
ꯃꯀꯣꯛ ꯃꯨꯀꯣꯛ ꯇꯥꯡꯕꯗꯤ ꯈꯪꯉꯕꯣ
ꯃ ꯀ ꯀ ꯑꯃꯔꯀꯥꯟꯗꯤ ꯀꯔꯦꯅ
ꯑ ꯃꯍꯥꯇꯃꯥ ꯒꯥꯟꯙꯤ ꯍꯥꯏꯔꯗꯤ ꯂꯣꯏꯔꯦ ꯑꯗꯨꯗꯤ
ꯑ ꯍ ꯑꯗꯨꯗ ꯍꯥꯏꯔ ꯑꯗꯨꯗꯤ ꯑꯁꯤ ꯐꯤꯐꯇꯤ ꯐꯤꯐꯇꯤ ꯐꯤꯐꯇꯤ ꯂꯩꯔꯤꯁꯤꯅꯦꯦ
ꯑꯁ ꯅꯪꯁꯤꯗꯤ ꯄꯨꯔꯥ ꯑꯩꯉꯣꯟꯗ ꯕꯤꯖꯤꯅꯦꯁ ꯇꯧꯔꯦꯍꯦ
ꯆꯨꯝꯗ꯭ꯔꯣ
ꯁꯣꯝꯗꯤ ꯁꯣꯝꯕ ꯎꯝ ꯆꯗꯤ ꯆꯃꯦ ꯑꯗꯨ ꯍꯔꯦꯁꯨ ꯌꯥꯗ ꯌꯥꯗꯕ
ꯑꯁ ꯑꯩꯁꯨ ꯍꯌꯦꯡꯋꯥꯏ ꯆꯥꯎꯔꯀꯥꯟꯗ ꯃꯣꯗꯤ ꯁꯥꯅꯤ ꯑꯩꯁꯨ
ꯍꯣꯏ ꯑꯦꯁꯐꯖꯣ
ꯁꯥꯅꯤ ꯑꯩꯗꯤ ꯀꯁꯗ ꯑ ꯁꯣꯝꯊꯗꯦ ꯍꯌꯦꯡꯋꯥꯏ ꯆꯥꯎꯔꯗꯤ ꯃꯣꯗꯤ ꯁꯥꯔꯒ ꯑꯁ ꯑꯩꯁꯨ ꯅꯦꯛ ꯈꯥꯏꯔꯛꯀꯅꯤ
ꯀꯣꯔꯣꯠ ꯀꯣꯔꯠꯇ ꯃꯈꯜ ꯃꯊꯦꯜ ꯕ꯭ꯂꯦꯗꯔꯗ ꯃꯈꯜ ꯃꯈ ꯜꯗꯒꯀ ꯈ ꯑ
ꯎꯝ
ꯎ ꯑꯗꯨꯗ ꯒꯥꯔꯤ ꯃꯅꯤꯡꯅꯣꯗ ꯃꯔꯤ ꯃꯉꯥ ꯇꯔꯥ ꯍꯔꯦ ꯏꯁꯀꯣꯠ ꯇꯧꯔ ꯂꯥꯛꯄ ꯑꯣ ꯑꯗꯨꯔꯃꯤ ꯃꯁꯥ ꯐꯜꯂꯒ ꯊꯂꯛꯇꯣꯏꯁꯤꯗꯤ ꯁꯛꯀꯁꯨ ꯎꯕ ꯐꯪꯉꯣꯏꯗꯕ ꯃꯥꯂꯤꯗ
ꯑ ꯁꯣꯁ ꯌꯥꯔꯦ ꯌꯥꯔꯦ
ꯄꯨꯔꯒ ꯂꯥꯛꯑꯦ ꯂꯥꯛꯑꯦ ꯂꯥꯛꯑꯦ ꯍꯥꯏꯔꯒ ꯑꯁ
ꯏꯕꯥꯅꯤꯒꯤ ꯃꯨꯟꯗ꯭ꯔꯪꯁꯦ ꯋꯥꯡꯃꯟꯈ꯭ꯔꯦꯗ
ꯒꯔꯟ ꯉꯥꯡ ꯑꯣ ꯆꯠꯅ ꯑꯁ ꯅꯪ ꯀꯧꯔꯛꯇꯣꯏꯁꯦ ꯑꯁ ꯈꯨꯠꯀ ꯍꯥꯏꯗꯅ ꯀꯣꯠ ꯇꯧꯔꯦ
ꯎꯝ ꯎꯝ ꯑꯩ ꯍꯛ ꯀꯥꯅꯔꯣ ꯑꯃꯨꯛ ꯇꯥꯕ꯭ꯔꯣ
ꯇꯥꯢꯌꯦ ꯅꯪ ꯄꯨꯟꯁꯤꯁꯦ ꯅꯨꯡꯉꯥꯏꯖꯥꯅꯤꯀꯣ
ꯈꯪꯗꯦꯗꯦ ꯅꯨꯡꯉꯥꯏꯖꯥꯠꯂꯥ ꯑꯩꯗꯤ ꯑꯗꯨꯝ ꯀꯨꯏꯃꯟꯈ꯭ꯔꯕꯅꯤꯅ ꯈꯪꯗ꯭ꯔꯦ
ꯅꯪ ꯄꯨꯟꯁꯤꯁꯦ ꯅꯨꯡꯉꯥꯏꯔꯦ ꯀꯩꯅꯣ
ꯑꯗꯨꯝ ꯅꯣꯛꯑꯒ ꯅꯨꯡꯇꯤꯒꯤ ꯂꯩꯕ꯭ꯔꯣ ꯑꯩꯒꯤꯁꯦ ꯂꯩꯒꯗꯧ ꯃꯥꯟꯕ꯭ꯔꯣ
ꯃꯥꯜꯂꯦ ꯑꯗꯨꯝ ꯐꯥꯒꯤ ꯖꯨꯒꯥꯢ ꯒꯨꯝꯕ ꯍꯥꯏꯔꯝꯗꯧ ꯃꯥꯜꯂꯦ
ꯍꯥꯥ
ꯍꯥꯏꯗꯤ ꯖꯒꯣꯏꯒꯨꯝꯕ ꯍꯩꯔꯝꯗꯧ ꯃꯥꯜꯂꯦꯕ
ꯎꯝ ꯑꯁꯦꯡꯕꯗ ꯍꯦꯟꯅ ꯍꯩꯕꯅꯤ ꯐꯣꯟꯗꯨꯗꯤ ꯀꯌꯥꯝ ꯍꯩꯇ꯭ꯔꯕꯅꯤ
ꯑꯗꯨꯅ ꯀꯔꯤ ꯍꯥꯏꯅꯤꯡꯉꯤꯕ
ꯑꯩꯅ ꯍꯥꯏꯅꯤꯡꯉꯤꯁꯤꯅ ꯍꯌꯦꯡꯋꯥꯏ ꯆꯥꯎꯔꯀꯥꯟꯗ ꯑꯗꯨꯃꯥꯏꯅ ꯑꯣꯏꯕꯤꯗꯅꯕ ꯍꯥꯏꯅꯤꯡꯉꯤ
ꯑꯥ ꯀꯔꯤꯝ ꯈꯜꯂꯨꯅꯣ ꯅꯪꯅ ꯁꯦꯀꯦꯟ ꯄ꯭ꯔꯥꯏꯝ ꯃꯤꯅꯤꯁꯇꯔ ꯑꯣꯏꯔꯗꯧꯔꯦ ꯀꯩꯅꯣ
ꯑꯥ ꯑꯩꯁ ꯏꯁꯥ ꯊꯒꯠ ꯍꯔ ꯍꯥꯔꯥꯎꯗꯤ ꯍꯔꯥꯎꯔꯦꯍꯦ
ꯑꯣꯏꯗꯧꯔꯦ ꯀꯩꯅꯣ
ꯀꯩꯗꯧꯔꯦ ꯀꯩꯗꯧꯔꯤ ꯑꯩ ꯍꯦꯛ ꯑꯣꯏꯔꯕ ꯅꯣꯏ ꯌꯨꯝ ꯍꯅ ꯊꯤꯔꯛꯑꯅꯤ
ꯑꯥꯪ ꯊꯤꯔꯛꯑꯣ ꯐꯪꯕ꯭ꯔꯥ ꯌꯦꯡꯁꯤꯀꯣ
ꯅꯣꯏ ꯌꯨꯝ ꯃꯅꯨꯡꯐꯥꯎ ꯀꯣꯏꯂꯥ ꯊꯥꯔꯛ
ꯑ ꯌꯥꯢꯌꯦ
ꯑꯣ ꯃꯊꯛꯇ ꯀꯩꯔꯣ ꯍꯦꯂꯤꯀꯣꯞꯇꯔ ꯈꯥꯝꯕ ꯌꯥꯅꯤꯡꯉꯥꯏ ꯑꯃꯃꯨꯛ ꯁꯤ ꯆꯦꯝꯕꯤꯒ ꯎꯝ ꯌꯥꯏ ꯀꯣ
ꯉꯥꯏꯌꯦ ꯉꯥꯏꯌꯦ
ꯎꯝ ꯌꯥꯔꯗꯤ ꯑꯗꯨꯗꯤ ꯀ꯭ꯔꯤ ꯇꯧꯕ ꯇꯥꯏ ꯑꯩ ꯍꯣꯠꯅꯕ ꯇꯥꯔꯦ ꯑꯗꯨꯗꯤ
ꯇꯔꯦ ꯀꯩꯅꯣ ꯍꯣꯠꯅꯕꯗꯨꯗꯩ ꯀꯩꯅꯣ
ꯎꯝ ꯑꯣꯟꯅꯕ ꯍꯦꯛ ꯂꯦꯞꯕ ꯂꯣꯏꯔꯦ ꯃꯤ ꯄꯨꯟꯁꯤ ꯍꯥꯏꯕꯁꯤꯗꯤ ꯂꯣꯏꯔꯦ ꯑꯗꯨꯝ ꯑꯋꯥꯐꯝꯗ ꯑꯃꯨꯛ ꯇꯥꯔꯦ ꯑꯗꯣ ꯑꯩꯁꯨ ꯍꯧꯖꯤꯛ ꯐꯥꯎꯕꯗꯤ ꯇꯥ ꯇꯥꯗ꯭ꯔꯤꯗ
ꯇꯥꯗꯅ ꯍꯣꯠꯅꯧ
ꯇꯥ ꯇꯥꯒꯗꯧ ꯉꯥꯏꯔꯦꯍꯦ ꯈꯤꯇꯪꯗꯤ ꯉꯥꯏꯔꯦ
ꯇꯥꯗꯅꯕ ꯍꯣꯠꯅꯧ
ꯎꯝ ꯅꯪꯒꯨꯝꯅ ꯑ ꯂꯩꯗꯅ ꯏꯟꯀꯔꯦꯖ ꯄꯤꯕ ꯃꯤꯁꯦ ꯇꯥꯕ꯭ꯔꯣ
ꯇꯥꯢꯌꯦ
ꯅꯪ ꯨꯝꯅ ꯑꯩꯒꯤ ꯊꯧꯅꯥ ꯍꯥ ꯍꯥꯞꯅꯤꯡꯉꯥꯏ ꯃꯤ ꯂꯩ ꯃꯤ ꯇꯔꯥꯃꯨꯛ ꯂꯩꯔꯗꯤ ꯅꯍꯥꯟ ꯅꯨꯡꯉꯥꯏꯅꯦ ꯑꯩ ꯁꯥ ꯁꯥ ꯌꯥꯔꯕꯅꯦꯗ
ꯎꯝ
ꯑꯗ ꯃꯥ ꯌꯥꯗꯕꯅꯦꯕ ꯅꯪꯕꯨꯗꯤ ꯊꯥꯖꯗꯦ ꯅꯪꯗꯨꯕꯨꯗꯤ ꯊꯥꯖꯗꯦ ꯍꯥꯏꯕ ꯉꯥꯛꯇꯅꯤ
ꯁꯤ ꯏꯃꯥ ꯏꯄꯥ ꯅꯠꯇ꯭ꯔꯣ
ꯎꯝ ꯃꯅꯤ ꯆꯨꯃꯤ ꯅꯪꯅ ꯍꯥꯏꯕꯃꯈꯥꯏꯂꯣ ꯏ ꯆꯃꯤ
ꯇꯪꯗꯤ ꯀꯩꯗꯧꯔꯒ ꯀꯃꯥꯏꯅ ꯇꯧꯔꯒ ꯋꯥꯔꯤ ꯁꯥꯔꯤꯅꯣ ꯇꯨꯝꯃꯒꯔ ꯐꯝꯃꯒꯔꯅ ꯅꯠꯇ꯭ꯔꯒ ꯀꯃꯥꯏꯅꯔꯣ
ꯑꯩ ꯐꯝꯃꯒ
ꯅꯪꯅ ꯐꯝꯃꯒ
ꯎꯝ
ꯑꯩꯅ ꯇꯨꯝꯃꯒ ꯐꯝꯃꯒ ꯇꯨꯝꯃ ꯑꯗꯨꯗꯤ ꯍꯦꯟꯅ ꯀꯔꯝꯕ ꯍꯦꯟꯅ ꯅꯨꯡꯉꯥꯏꯒꯗꯧ ꯃꯥꯟꯒꯦ
ꯆꯨꯝꯃꯒ ꯋꯥꯔꯤ ꯁꯥꯟꯅꯕꯗꯣ ꯅꯨꯡꯉꯥꯏꯔꯝꯅꯤ ꯀꯩꯅꯣ
ꯑꯁ ꯅꯨꯡꯉꯥꯏꯇꯦꯗ ꯅꯪꯅ ꯈꯟꯕꯩ ꯋꯥꯅꯤ ꯍꯥꯏꯗꯤ ꯅꯨꯡꯉꯥꯏꯕ ꯃꯐꯝ ꯈꯛ ꯈꯪꯗ꯭ꯔꯦꯗ
ꯑꯁ ꯇꯧꯐꯝꯣꯡ ꯈꯣꯟꯁꯦ ꯁꯥꯃꯟꯕꯒꯦ
ꯑꯗꯨꯅꯦ ꯍꯟꯗꯛꯁꯦ ꯁꯥꯏꯀꯣ
ꯑꯁ ꯁꯥꯏ ꯅꯣꯡꯁꯦ ꯅꯣꯡ ꯇꯥꯔꯁꯨꯀꯣ ꯅꯣꯡꯁꯦ ꯁꯨꯝ ꯃꯃꯤꯡꯒꯤ ꯉꯥꯛꯇ ꯇꯥꯔꯝꯒꯅꯦꯕ
ꯎꯝ
ꯑꯩꯅꯗꯤ ꯇꯥꯔꯗꯤ ꯌꯥꯝꯖꯝ ꯂ ꯇꯥꯔꯒ ꯀꯩꯅꯣ ꯇꯧꯈꯣ ꯍꯥꯏꯕ ꯑꯗꯨ ꯅꯠꯇꯦꯕ ꯉꯥꯏꯍꯥꯛꯇꯪꯗ ꯎꯠꯂꯝꯃꯅꯤ ꯑꯗꯨ ꯉꯥꯏꯍꯥꯛꯇꯪ ꯃꯥꯡꯈꯤꯅꯤ ꯑꯗꯨ ꯅꯨꯡꯁꯥ ꯕꯪ ꯂꯥꯎꯅ ꯁꯥꯒꯠꯂꯛꯑꯅꯤ ꯂꯩꯕ ꯉꯝꯗꯦꯕ
ꯑꯗꯨ ꯑꯣꯏꯇꯥꯔꯗꯤ ꯀꯔꯤ ꯇꯧꯕ ꯇꯥꯏ ꯀꯝꯄ꯭ꯂꯦꯟ ꯇꯧꯕ ꯇꯥꯏ ꯃꯥꯕꯨ
ꯃꯔꯤꯌꯥ ꯃꯅꯤꯁꯤꯡꯉꯦ
ꯅꯣꯛꯄꯁꯤ ꯋꯥꯔꯤꯃꯨꯛ ꯑꯣꯏꯔꯑꯕꯅꯤꯊꯟꯗ ꯑꯃꯨꯛ ꯅꯣꯛꯀꯅꯤ
ꯑꯁꯨꯃꯥꯏꯅ ꯇꯧꯕ ꯐꯦꯟꯁꯦ ꯀꯥꯂꯦꯟ ꯃꯇꯝꯁꯦ ꯐꯦꯟꯁꯦ ꯑ ꯁꯨꯝ ꯐꯦꯟꯕꯨꯗꯤ ꯊꯥꯕ ꯀꯣ ꯑꯗꯨ ꯁꯤꯂꯤꯡ ꯐꯦꯕꯀꯣ ꯀꯣ ꯐꯦꯟꯁꯤ ꯊꯥꯔꯒ ꯑꯩꯈꯣꯏꯒꯤ ꯅꯨꯡꯁꯤꯠꯇꯣ ꯂꯥꯛꯇ꯭ꯔꯕ ꯎꯪꯗꯤ ꯎꯪꯉꯤꯕ ꯐꯦꯟꯁꯦ ꯑꯗꯨ ꯀꯔꯤꯒꯤ ꯍꯥꯏꯕꯅꯣ ꯍꯥꯏꯕ ꯃꯇꯝꯗꯨꯗ ꯃꯤꯁꯤꯅ ꯑꯣ ꯑꯁꯤꯒꯤ ꯐꯦꯟꯁꯤꯗꯤ ꯃꯥꯁꯨ ꯋꯥꯅꯕ ꯃꯥꯜꯂꯦ ꯎꯪꯃꯟꯕꯒꯤ ꯑꯗꯨꯅ ꯅꯣꯏꯁꯨ ꯁꯥꯔꯣ ꯑꯩꯁꯨ ꯁꯥꯔꯒꯦ ꯄꯨꯟꯅ ꯁꯥꯃꯤꯟꯅꯔꯁꯤ ꯍꯥꯏꯅ ꯃꯥꯁꯦ ꯃꯥꯒꯤ ꯅꯨꯡꯁꯤꯁꯦ ꯄꯤꯊꯣꯔꯛꯇ꯭ꯔꯕ ꯃꯥꯜꯂꯦ ꯍꯥꯏꯕ ꯑꯗꯨꯒ ꯑꯃ ꯑꯃꯒꯁꯨ ꯂꯩꯌꯦ ꯐꯦꯟꯁꯤ ꯁꯤꯂꯤꯡ ꯐꯦꯟ ꯍꯥꯞꯄꯗꯤ ꯀꯣꯏꯔꯕ ꯎꯪꯗꯤ ꯎꯡꯕ ꯅꯨꯡꯁꯤꯠꯁꯤ ꯁꯨꯡꯛꯂꯥ ꯂꯥꯛꯇꯕꯀꯣ ꯑꯗꯨꯕꯨ ꯑꯩꯅ ꯑꯁꯨꯃ ꯍꯥꯏꯕꯤꯕ ꯑꯣ ꯀꯥꯟ ꯃꯇꯝꯁꯤꯗ ꯐꯦꯟꯗꯣ ꯎ ꯉꯁꯅ ꯁꯤ ꯂꯥꯛꯇ꯭ꯔꯗꯤ ꯅꯤꯡꯊꯝ ꯊꯥ ꯃꯇꯝꯗ ꯊꯥꯎꯋꯣ ꯑꯗꯨ ꯃꯇꯝꯗ ꯐꯨꯜ ꯏꯁꯄꯤꯠ ꯎꯉꯛꯑꯅꯤ ꯑꯩꯅ ꯍꯥꯕ ꯑꯗꯨꯒꯤ ꯀꯔꯤ ꯍꯥꯏꯔꯛꯏꯅꯣ ꯍꯥꯏꯔꯒ ꯑꯁꯦꯡꯕꯒꯤꯔ ꯍꯥꯏꯌꯦ ꯈꯪꯕ ꯃꯤꯁꯦ ꯃꯤ ꯀꯣꯛ ꯆꯦ ꯌꯦꯡꯉꯣꯕ ꯑꯁꯦꯡꯕꯒꯤꯔ ꯍꯥꯏꯕ ꯍꯥꯏꯅ ꯑꯁꯦꯡꯕꯅꯦ ꯍꯧꯖꯤꯛ ꯀꯥꯂꯦꯟ ꯃꯇꯝꯅꯤꯅ ꯍꯧꯖꯤꯛ ꯀꯥꯂꯦꯟ ꯃꯇꯝꯗꯤ ꯎꯪꯉꯣꯏꯌꯦ ꯎꯡꯉꯁꯨ ꯅꯨꯡꯁꯤꯠ ꯇꯨ ꯂꯥꯛꯑꯣꯏꯌꯦ ꯅꯤꯡꯊꯝꯊꯥ ꯃꯇꯝꯗꯅꯦ ꯊꯥꯎ ꯑꯗꯨꯒꯅꯦ ꯐꯦꯟꯗ ꯎꯪꯉꯛꯀꯅꯤ ꯑꯗꯨ ꯅꯨꯡꯁꯤꯠꯁꯨ ꯐꯪꯒꯅꯤ ꯑꯩꯅ ꯍꯥꯏꯕ ꯌꯥꯕꯖꯥꯗ ꯋꯥꯈꯟꯗꯣ ꯌꯥꯎꯅ ꯎꯝ
ꯑꯩꯈꯣꯏ ꯑꯩꯈꯣꯏꯒꯤꯁꯨ ꯑꯗꯨꯃꯥꯏꯅ ꯋꯥꯈꯜ ꯃꯔꯛ ꯑꯃ ꯊꯣꯛꯂꯛꯄ ꯃꯇꯝ ꯂꯩꯕꯅꯤꯅ ꯅꯁꯨ ꯊ ꯊꯣꯛꯂꯛ ꯂꯝꯅꯤ